ꯇꯕ꯭ꯔꯣ ꯁꯥꯗ꯭ꯔꯅ
ꯑ ꯐ ꯂꯩꯗ
ꯑꯁ ꯅꯪꯁꯦ ꯑꯩ ꯑꯣꯏꯅꯤꯡꯈ꯭ꯔꯦꯗ
ꯐꯐ
ꯑꯩꯗꯤ ꯏꯁꯥꯗꯤ ꯍꯤꯡꯕ ꯉꯝꯗꯦꯅꯦ ꯩ ꯋꯥꯝꯗꯅ
ꯍꯥꯏꯗꯤ ꯌꯦ ꯉꯟꯗꯥꯡꯁꯤꯗꯤ ꯆꯞ ꯆꯥꯏꯌꯦ
ꯎꯝ
ꯐꯤꯗ ꯇꯪꯈꯥꯏ ꯏꯂꯦ
ꯊꯀ
ꯎꯝ ꯉꯁꯥꯏꯦ ꯑ ꯍꯊꯤꯟꯗ ꯏꯔꯨꯕꯗꯣ
ꯑꯥ
ꯏꯪꯕꯗꯣꯀꯣ ꯏꯔꯣꯅꯤ ꯌꯥꯝ ꯇꯟꯕꯅꯦꯗꯉ ꯂ ꯑꯗꯥꯔꯦ
ꯃꯁꯤꯁꯦ ꯁꯤꯠꯄꯒꯔꯥ
ꯎꯝ ꯂꯨꯕ ꯂꯣꯏꯔꯒ ꯝ ꯁꯥꯔ ꯌꯥꯏꯕꯅꯦ ꯑꯃꯨ
ꯑꯣ ꯍ ꯇꯣꯏ
ꯌꯦꯕ ꯏꯒꯤ ꯔꯨꯁꯤ ꯇ ꯇꯔ ꯌꯥꯝ ꯃꯥꯔꯦ
ꯃꯗ ꯍꯥꯏꯒꯅꯅꯦ ꯏꯊ ꯃꯊꯥ ꯍꯥꯏꯒꯅꯤ
ꯎꯝ ꯅꯪꯁꯨ ꯍꯥꯏꯁꯅꯨ ꯏꯪꯊꯝꯊꯥ ꯍꯥꯏꯔꯗꯤ ꯌꯥꯔꯦ
ꯎ ꯎꯝ
ꯑꯃꯛ ꯄꯂꯦ
ꯂꯩꯗ ꯄꯟꯕ
ꯑꯛꯇꯗꯤ ꯀꯥꯂꯦꯟ ꯌꯥ ꯀꯥꯂꯦꯟ
ꯎꯝ ꯀꯂꯦꯟ ꯊ ꯑꯁ ꯉꯔꯥꯡ ꯑꯦ ꯉꯔꯥꯡ ꯅꯠꯇꯦ ꯉꯁꯥꯏ ꯑꯩ ꯇꯨꯝꯕꯗꯣ
ꯎꯝ
ꯐꯤꯂꯝ ꯀꯣ
ꯎꯝ
ꯅꯨꯡꯊꯤꯟꯗ ꯑꯩ ꯇꯨꯝꯈꯤꯕꯗꯣ ꯑꯁ ꯑꯩꯒꯤ ꯃꯥꯡꯗꯅꯦ ꯅꯦ
ꯐꯔꯦ
ꯎꯝ ꯑꯗꯨ ꯂꯝꯁꯤꯡ ꯑꯗꯨꯋꯥꯏꯗ ꯑꯩ ꯆꯠꯂꯒ ꯈ ꯈꯔ ꯂꯩꯌꯦꯅꯦ ꯑꯗꯨꯗꯤ ꯑꯁ ꯅꯝ ꯆꯦꯡꯅꯦ ꯍꯥꯏꯅꯀꯣ ꯑꯩꯅ ꯑꯉꯥꯡ ꯑꯣꯏꯔꯤꯉꯩꯗ ꯏꯅꯦ ꯍꯣꯏꯗꯅ ꯂꯩ ꯍꯥꯏꯕꯗꯣ ꯑꯗꯨ ꯏꯁꯤꯡ ꯆꯦꯟꯕ ꯀꯩꯅꯣꯗꯣ
ꯎꯝ
ꯑꯗꯨ ꯑꯗꯨꯗ ꯑꯩ ꯆꯠꯂꯒ ꯂꯩꯒꯅꯤ ꯑꯁ ꯏꯔꯥꯡ ꯏꯔꯥꯡꯕꯨꯗꯤ ꯌꯥꯝ ꯀꯜꯂꯦ ꯍꯥꯏꯗꯤ ꯑꯩꯅ ꯂꯥꯛꯄꯗꯣ ꯑꯩꯉꯣꯟꯗ ꯆꯦꯛ ꯇꯧꯒꯦꯅ ꯑꯗꯨꯝ ꯇꯧꯋꯅꯦ ꯈꯨꯟꯒꯤ ꯃꯤꯁꯤꯡꯅ ꯄꯨꯡ ꯇꯔꯥꯃꯥꯊꯣꯏ ꯇꯥꯒꯗꯧꯔꯦ
ꯎꯝ ꯍꯟꯗꯛꯁꯦ ꯄꯨꯡꯗ ꯌꯥꯝ ꯇꯥꯕ ꯊꯨꯑꯦ ꯍꯥꯏꯕꯗꯤ ꯄꯨꯡ ꯇꯔꯨꯛ ꯃꯈꯥꯏꯁꯦ ꯃꯝꯗꯦꯕꯀꯣ
ꯎꯝ
ꯑꯣꯗꯔ ꯃꯈꯥꯏꯒ ꯍꯦꯜꯟꯅꯗꯤ ꯃꯝꯃꯦ ꯆꯥꯛ ꯇꯣꯛꯄ ꯀꯩ ꯀꯩ ꯇꯧꯕꯗ ꯄꯨꯡ ꯅꯤꯄꯜ ꯇꯥꯏꯌꯦ ꯀꯩꯀꯩ ꯏꯕ ꯈꯣꯠꯄꯗ
ꯎꯝ ꯑ ꯑꯗꯨꯃꯥꯏꯅ ꯇꯧꯕꯧꯕꯅꯦ
ꯉꯁꯥꯏꯗ ꯑꯩꯩꯅ ꯏꯕꯨꯡꯈꯣꯏꯗ ꯂꯩꯔꯤꯕꯗꯣ
ꯎꯝ
ꯑꯩꯈꯣꯏꯗ ꯑꯍꯟꯗꯨꯅ ꯐꯣꯟ ꯇꯧꯔꯛꯑꯦ ꯂꯥꯛꯈ꯭ꯔꯣ ꯆꯥꯛꯆꯥꯔꯁꯦ ꯍꯥꯏꯅꯀꯣ ꯑꯩꯅ ꯑꯩ ꯂ ꯂꯥꯛꯑꯣ ꯍꯥꯏꯩꯕꯤꯕꯒꯤ ꯂꯥꯛꯑꯦꯕꯀꯣ ꯑꯗꯨꯒ ꯑꯩꯈꯣꯏꯗ ꯑꯗꯨꯝ ꯋꯥꯔꯤ ꯉꯥꯏꯍꯥꯛ ꯁꯥꯔꯦ ꯑꯗꯨꯒ ꯑꯩꯈꯣꯏ ꯌꯨꯝꯆꯠ ꯄ꯭ꯂꯦ ꯑꯗꯨꯒ ꯆꯥꯛ ꯆꯥꯔꯤ ꯑꯩꯈꯣꯏ ꯑꯩꯈꯣꯏ ꯃꯥꯗꯤ ꯃꯥꯗꯤ ꯑꯣꯐꯤꯁ ꯆꯠꯈꯤꯕꯀꯣ ꯐꯕ ꯦ ꯑꯩꯈꯣꯏꯗ ꯑꯩꯈꯣꯏ ꯑꯩꯈꯣꯏ ꯃꯔꯤꯁꯦ ꯆꯥꯛ ꯆꯥꯔꯦ ꯆꯥꯕ ꯑꯗꯨꯒ ꯑꯩꯗꯣ ꯑꯩꯈꯣꯏ ꯃꯥ ꯂꯧꯕ ꯆꯠꯂꯁꯦ ꯍꯥꯏꯅ ꯑꯩꯣꯏ ꯇꯔꯒ ꯑꯩꯈꯣꯏꯗꯤ ꯗꯨꯀꯥꯟ ꯆꯠꯂꯦ
ꯎꯝ
ꯀꯔꯤ ꯀꯔꯤꯅꯣ ꯈꯔ ꯂꯧꯔꯦ ꯑꯗꯨꯒ ꯑꯩꯈꯣꯏ ꯃꯥ ꯀꯧꯔꯒ ꯂꯥꯛꯑꯦ
ꯎꯝꯝ
ꯅꯪ ꯉꯁꯥꯏꯗꯨꯗ ꯊꯝꯃꯤꯒꯦꯁꯨ ꯍꯥꯏꯗꯤ ꯑꯗꯨꯝ ꯊꯝꯈꯤ
ꯑꯩꯅ ꯊꯝꯕꯅꯗꯤ
ꯑꯦ ꯅꯅꯗꯦ
ꯍꯧꯖꯤꯛꯀꯤ ꯃꯃꯥꯡꯒꯤꯗꯨꯔꯥ
ꯎꯝ
ꯑꯩꯗꯤ ꯅꯪꯅ ꯅꯩꯅ ꯈꯜꯂꯤꯕꯅꯤꯅꯦ
ꯑꯩꯗꯤ ꯇꯥꯕ꯭ꯔꯣ ꯇꯥꯕ꯭ꯔꯣꯔꯒ ꯈꯗ ꯌꯦꯡꯒ ꯃꯨꯂꯒ ꯂꯩꯔꯝ
ꯎꯝ
ꯃꯣꯏꯁꯨ ꯄꯨꯡ ꯂꯩꯏꯕ ꯖꯥꯠꯃꯤꯟꯈ ꯃꯊꯟꯇ ꯃꯨꯠꯅꯤꯡꯉꯥꯏ
ꯂꯩꯔꯣꯏꯗ ꯂꯩꯔꯝꯃꯣꯏꯗ ꯑꯩꯗꯤ ꯅꯪ ꯅꯪꯅ ꯃꯨꯊꯠꯄ꯭ꯔꯣꯅ ꯈꯜꯂꯤ ꯅꯪꯅ ꯃꯨꯊꯄ꯭ꯔꯥ ꯍꯥꯏꯅ ꯈꯜꯂꯤꯅꯤ
ꯑꯩꯁꯨꯅꯥꯂ
ꯑꯩꯗꯤ ꯃꯊꯗꯤ ꯑꯗꯨ ꯂꯥꯏꯅ ꯑꯣꯏꯔ ꯖꯥꯠꯂꯥ
ꯌꯦꯡꯉꯣ ꯍꯥꯏꯔꯒ ꯑꯗꯨꯝ ꯃꯨꯠꯄꯁꯨ ꯑꯩꯁꯤꯅꯥꯅ ꯃꯨꯠꯄ꯭ꯔꯥꯥꯟ
ꯑꯩꯁꯨ ꯀꯩꯅꯣ ꯍꯥꯏꯒꯦ ꯇꯧꯕꯅꯦꯕꯀꯣ ꯑꯩꯣꯏꯗ ꯃꯨꯠ ꯄꯩꯕꯅꯦ ꯑꯗꯣ ꯍꯌꯦꯡꯁꯦ ꯎ ꯁ꯭ꯀꯨꯜ ꯆꯠꯄ ꯊꯦꯡꯒꯗ꯭ꯔꯥ ꯉꯟꯒꯗ꯭ꯔꯥ ꯁꯨꯇꯤ ꯊꯥꯕꯗꯣ
ꯑꯩꯈꯣꯏꯔ ꯍꯌꯦꯡꯗꯤ ꯊꯦꯡꯗꯧ ꯃꯥꯂꯦ
ꯊꯦꯡꯕꯅ ꯐꯔꯛ ꯍꯥꯏꯅ ꯑꯆꯥꯆꯥ
ꯑꯦ
ꯈꯪꯗꯦ ꯑꯗꯨꯝ ꯑꯗꯨꯗꯤ ꯊꯦꯡꯉꯗꯤ ꯀ꯭ꯂꯥꯁꯇꯨ ꯌꯥꯝ ꯂꯧꯋꯦꯗꯅ ꯌꯥꯝ ꯈꯪꯒꯅꯤꯗꯅ
ꯋꯥ ꯍꯥꯕꯔ ꯈꯥꯦ
ꯋꯥꯕꯕꯨꯗꯤ ꯋꯥꯔꯦꯅꯦ ꯑꯗꯨꯒꯁꯨ ꯈꯪꯉꯤꯗꯅ ꯈꯥꯕꯤ ꯈꯪꯍꯥꯎꯋꯦꯗꯅ ꯑꯁꯤ ꯌꯥꯝ ꯁꯦꯕ ꯄ꯭ꯔꯤꯊꯤꯕꯤꯁꯦ
ꯊꯥꯅꯤꯡꯉꯦ ꯑꯩꯒꯤꯗꯤ ꯆꯞ ꯆꯥꯏ
ꯏꯁ ꯅꯣꯡꯃꯁꯦ ꯅꯣꯡꯃꯗꯤ ꯁꯤ ꯄ꯭ꯔꯤꯊꯤꯕꯤꯁꯦ ꯀꯥꯏꯒꯅꯤ ꯈꯪꯉꯣ ꯃꯩꯅ ꯆꯥꯛꯅꯤꯒꯣ ꯈꯔꯅꯤ
ꯈꯟꯅꯤꯡꯗꯦ ꯀꯔꯤꯅꯣ ꯇꯨꯝꯃꯝꯗꯥꯏꯁꯤꯗ ꯀꯩ ꯆꯥꯔꯒꯦ
ꯇꯃꯤꯜꯅꯥ ꯗꯨꯁꯦ
ꯎꯝ
ꯇꯥꯕꯔꯣ
ꯑꯣ
ꯇꯕ꯭ꯔꯣ
ꯎꯝ ꯇꯥꯏꯌꯦ
ꯗꯨꯁꯦ ꯇꯨ ꯊꯥꯎꯖꯟ ꯊꯥꯔꯇꯤꯒꯤ ꯃꯇꯨꯡꯗꯗꯤꯅꯦ ꯑꯦꯁꯤ ꯊꯝꯕꯗꯣ ꯑꯦꯁꯤ ꯏꯃꯨꯡꯁꯤꯡ ꯊꯝꯗꯕ ꯏꯃꯨꯡꯗꯨꯗꯤ ꯂꯩꯕ ꯌꯥꯔꯣꯏꯅ ꯄ꯭ꯔꯤꯗꯤꯛ ꯇꯧꯕꯅꯤꯅ ꯑꯁ ꯈꯪ ꯑꯩꯗꯤ ꯏꯟꯗꯤꯌꯥꯁꯤꯅ ꯑꯁ ꯑꯁ ꯇꯜꯂꯦ ꯁꯥ
ꯎꯝ ꯑꯩꯈꯣꯏ ꯅꯣꯔꯠ ꯏꯁꯁꯤꯡꯗꯤ ꯌꯥꯝ ꯂꯥꯏꯕꯛ ꯐꯔꯕꯅꯦ
ꯎꯝ
ꯅꯣꯡ ꯑꯗꯨꯝ ꯇꯥꯕꯤꯌꯦꯀꯣ ꯑꯩꯈꯣꯏꯗꯤ ꯌꯥꯝ ꯁꯥꯕꯁꯨ ꯊꯦꯡꯅꯩ ꯗꯦ
ꯏꯆꯟꯅꯨꯄꯤ ꯔꯥꯖꯊꯥꯟ ꯂꯩꯕꯗ‌ꯣ ꯑꯁ ꯑꯁ ꯌꯥꯝ ꯁꯥꯏ ꯍꯥꯏꯅ ꯃꯣꯏꯁꯨ ꯉꯁꯥꯏꯗꯣ ꯑꯩ ꯇꯨꯝꯕ ꯍꯧ ꯍꯧꯒꯠꯂꯦꯗꯅ ꯑꯦ ꯍꯧꯒꯠꯄꯀꯥ ꯈꯔ ꯃꯌꯦꯛ ꯄꯥꯡꯉꯒ ꯑꯗꯨꯝ ꯃꯤꯠ ꯈꯔꯗꯤ ꯇꯨꯝ ꯇꯨꯝꯃꯦꯕꯀꯣ ꯐꯃꯪꯗ ꯏꯗꯤ ꯍ ꯀꯩꯅꯣ ꯇꯧꯔꯒ ꯍꯧꯒꯠꯄꯗꯤ ꯑꯩꯗꯤ ꯑꯗꯨꯃꯥꯏꯅ ꯇꯧꯅꯗꯅ ꯃꯤꯁꯤꯡꯁꯦ
ꯎꯝ
ꯇꯥꯕ꯭ꯔꯣ
ꯇꯥꯏꯌꯦ
ꯑꯁ ꯐꯖꯅ ꯈꯨꯝꯃꯨꯅꯦ
ꯎꯝ ꯇꯥꯗꯕꯩꯅꯦ
ꯑꯗꯣ ꯉꯍꯥꯛ ꯎꯝ ꯍꯤꯞꯄꯦ ꯍꯧꯒꯠꯂ‌ꯦ ꯐꯣꯟ ꯌ‌ꯦꯡꯉ‌ꯦ ꯐꯣꯟꯗ‌ꯣ ꯍꯦꯛ ꯆꯅ ꯍꯥꯡꯕꯒ ꯏꯆꯟ ꯅꯨꯨꯄꯤꯗꯣ ꯗꯨ ꯀꯣꯜ ꯇꯧꯔꯛꯑ‌ꯦ ꯇꯨꯝ ꯍꯧꯒꯂꯕ ꯍꯦꯛ ꯅꯦꯠ ꯍꯥꯡꯕꯅꯦꯕ ꯑ ꯚꯗꯤꯑꯣ ꯀ‌ꯣꯜ ꯑꯣ ꯂꯥꯛꯄꯅꯦ
ꯀꯔꯤ ꯍꯥꯏꯕꯔ‌ꯣ ꯀꯔꯤ ꯍꯥꯏꯕꯔ‌ꯣ
ꯇꯨꯝꯅꯤꯡꯉꯕꯣ
ꯎꯝ ꯇꯥꯗꯔ꯭ꯕꯣ
ꯎꯝ
ꯏꯌꯔꯥꯄꯤꯁ ꯀꯔꯤ ꯇꯧꯕꯔ ꯀꯔꯤ ꯍꯥꯏꯔꯛꯄ꯭ꯔꯕ
ꯀꯔꯤꯔꯅꯤ
ꯇꯗꯔꯣ
ꯇꯥꯏꯅꯤ
ꯑꯗꯨ ꯍꯥꯏꯔꯛꯄꯁꯨ ꯀꯔꯤꯅꯣꯅꯦ
ꯑꯣ ꯁꯨꯝ ꯇꯧꯔꯛꯄꯅꯦ ꯀꯩꯅꯗ ꯁꯦꯝꯨꯝ ꯁꯦꯝꯦꯝꯗꯣ ꯆꯨꯝ ꯁꯦꯝꯦꯝꯗꯣ ꯌꯦꯡꯅꯤꯡꯉꯦꯅ ꯇꯧꯔꯛꯄꯖꯥꯠꯅꯤ ꯐꯣꯟ ꯇꯦ ꯄꯦꯒꯂꯦ ꯍꯥꯏꯗ ꯏꯆꯦꯗ ꯄꯤꯈ꯭ꯔꯦ ꯃꯥꯗ ꯇꯊꯣꯛꯑꯒꯦ ꯍꯥꯏ ꯑꯗ ꯂꯩꯕꯗꯣ ꯗꯦꯜꯂꯤꯗ ꯊꯣꯛꯑꯒ ꯊꯕ ꯊ ꯇ
ꯐꯔꯦ ꯇꯔ ꯍꯥꯏꯟꯅ
ꯑꯁ ꯋꯥꯕ ꯌꯥꯝ ꯋꯥꯕ ꯃꯥꯜꯂꯦ
ꯑꯩꯅ ꯅꯉꯣꯟꯗ ꯍꯥꯏꯕ ꯌꯥꯅꯤ ꯏꯆꯦ ꯆꯨꯡꯣꯏ ꯆꯠ ꯃ ꯋꯥ ꯃꯟ ꯃꯔꯤ ꯑꯃꯨꯛ ꯇꯣꯛꯈ꯭ꯔꯕꯅꯦ ꯍꯥꯏꯖꯅꯦ
ꯎꯝ ꯑꯗꯣ ꯇꯣꯂꯣꯞꯁꯨ ꯍꯦꯟꯒꯠꯇꯦ ꯑꯗꯒꯤ ꯋꯥꯁꯨ ꯋꯥꯏꯑꯦ ꯑꯗꯨꯗꯒꯤꯗ ꯆꯠꯂꯒ ꯃꯥ ꯈꯪꯗꯦ ꯌꯨꯝꯗ ꯊꯣꯛꯑꯁꯤꯔꯗ ꯑꯃꯨꯛ ꯈꯟꯕ ꯌꯨꯝꯗ ꯇꯧꯔꯒ ꯑꯣꯖꯥꯒꯨꯝꯕ ꯇꯧꯖꯔꯥ ꯑꯃꯨꯛ ꯈꯟꯕ ꯅꯠꯇ꯭ꯔꯒ ꯑꯥꯗꯁꯨ ꯂꯩꯔꯒ ꯊꯕꯛ ꯑꯇꯣꯞꯄ ꯊꯤꯁꯤꯔꯥ ꯍꯣꯇꯦꯜꯒꯨꯝꯕꯗꯗꯤ ꯊꯤꯗꯤ ꯊꯤ ꯊꯤꯒꯅꯤꯗꯤ ꯍꯥꯏ
ꯎꯝ ꯌꯨꯝꯗ ꯂꯩꯔꯒ ꯑꯣꯖꯥ ꯑꯣꯏꯔꯒ ꯇ꯭ꯋꯏꯤꯁꯟ ꯇꯧꯗꯨꯅ ꯄꯩꯁꯥ ꯐꯪꯒꯅꯤ
ꯎ ꯋꯥꯁꯨꯨꯝ ꯋꯥꯉ ꯑꯣꯖꯥꯒꯤ ꯊꯕꯛꯁꯦ ꯑꯩ ꯑꯩꯉꯣꯟꯗ ꯍꯥꯏꯒꯦꯗꯤ ꯇꯧꯕꯅꯦ ꯑꯣꯖꯥ ꯑꯣꯖꯥꯅ ꯃꯣꯏ ꯏꯁꯇꯦꯠ ꯑꯇꯣꯞꯄꯗ ꯇꯧꯕ ꯑꯗꯨ ꯑꯗꯨꯗꯤ ꯈꯔ ꯅꯨꯡꯉꯥꯏꯕ ꯃꯥꯟꯅꯩ ꯑꯩꯗꯤ ꯀꯩꯅꯣꯁꯤꯡ ꯃꯣꯏꯁꯨ ꯑꯩꯈꯣꯏ ꯅꯣꯔꯠ ꯏꯁꯀꯤ ꯃꯤ ꯄꯥꯝꯃꯦ ꯍꯥꯏꯌꯦꯕꯀꯣ ꯑꯣꯖꯥꯒꯤ ꯍꯦꯟꯅ ꯇꯧꯕꯁꯦ ꯑꯩꯈꯣꯏ ꯅꯣꯔꯠ ꯏꯁꯀꯤꯅ ꯍꯦꯟꯅ ꯄꯥꯝꯃꯦ ꯄꯥꯝꯅꯕꯅꯦ ꯍꯥꯏ ꯅꯉꯣꯟꯗ ꯑꯗ ꯑꯗꯨ ꯑꯗꯨꯒꯨꯝꯕ ꯊꯤ ꯃꯍ ꯍꯥꯏꯥꯒꯗ